ꯍꯜꯂꯣ
ꯑ ꯇꯥꯔꯕꯣ
ꯑꯣ ꯇꯥꯔꯦ ꯀꯩꯗꯧꯔꯤꯅꯣ
ꯁꯨꯝ ꯂꯩꯔꯃꯤꯅꯦ ꯅꯪꯗꯤ
ꯑꯣ ꯑꯩꯁꯨ ꯑꯗꯨꯝ ꯐꯝꯔꯒ ꯂꯩꯌꯦ ꯐꯝꯃꯨꯡꯗ
ꯆꯥꯛꯇꯤ ꯆꯥꯔꯕꯣ
ꯍꯣꯏ ꯆꯥꯛ ꯆꯥꯔꯦ ꯅꯣꯏꯗꯤ
ꯆꯥꯗ꯭ꯔꯤꯌꯦ ꯆꯥꯛ ꯆꯥꯔꯁꯤꯔꯅ ꯇꯧꯔꯝꯃꯤꯅꯦ
ꯑꯣ ꯊꯦꯡꯉꯤꯅ
ꯎꯝ ꯉꯁꯤꯗꯤ ꯈꯔ ꯊꯦꯡꯉꯦ ꯑꯩꯈꯣꯏ ꯁꯤꯗ ꯁꯣꯔꯥꯠ ꯑꯃ ꯂꯩꯌꯦꯕꯀꯣ ꯑꯗꯨꯒꯤ ꯈꯣꯏꯃꯥꯗꯣ ꯁꯣꯔꯥꯥꯠ ꯆꯠꯈꯤꯕꯒꯤ ꯍꯜꯂꯛꯑꯒ ꯆꯥꯔꯁꯦꯅ ꯈꯔ ꯊꯦꯡꯅ ꯈꯔ ꯊꯦꯡꯅ ꯆꯥꯔꯕ ꯉꯁꯤꯗꯣ
ꯑꯣ ꯑꯣ ꯀꯔꯤ ꯃꯊꯦꯜ ꯆꯥꯗꯣꯏꯅꯣ
ꯀꯥꯡꯁꯣꯏ ꯅꯪꯗꯤ ꯀꯩ ꯃꯊꯦꯜ ꯆꯥꯔꯒꯦ
ꯎꯝ ꯑꯂꯨꯒ ꯀꯔꯤꯔꯥ ꯑꯃ ꯍꯥꯏꯌꯦꯕ ꯈꯪꯗꯦ ꯑꯗꯨꯗꯣ
ꯍꯥꯍꯥ
ꯀꯔꯤꯌꯦ ꯍꯥꯏꯕ ꯈꯪꯗꯦ ꯑꯗꯨꯗꯣ ꯑꯂꯨꯒ ꯆꯥꯏꯌꯦ
ꯑꯣ ꯀꯥꯡꯁꯣꯏ ꯑꯗꯨꯃꯥꯏꯅ ꯊꯣꯡꯉꯤꯔꯥꯕ
ꯍꯣꯏ ꯀꯥꯡꯪꯁꯣꯏ ꯁꯨꯃꯥꯏꯅ ꯊꯣꯡꯉꯦ
ꯑꯣ ꯊꯥꯎ ꯉꯧꯗꯕꯤꯗ
ꯍꯣꯏ ꯊꯥꯎ ꯉꯥꯎꯗꯤ ꯑꯗꯣ ꯑꯂꯨꯒ ꯑꯗꯨꯝ ꯊꯣꯡꯉꯦ ꯀꯥꯡꯁꯣꯏ ꯇꯥꯏꯞꯇꯀꯣ
ꯎꯝ ꯍꯧꯖꯤꯛꯇꯤ ꯁꯥꯔꯕꯅꯤꯅ ꯑꯆꯝꯕ ꯆꯥꯕꯅ
ꯍꯣꯏ ꯍꯣꯏ ꯆꯣꯃꯦ ꯑꯗꯨ ꯊꯥꯎ ꯌꯥꯝ ꯆꯥꯔꯗꯤꯀꯣ ꯑꯈꯣꯏ ꯀꯔꯤꯍꯥꯏꯁꯤꯔ ꯏꯁꯥꯗ ꯑꯗꯨꯝ ꯋꯥꯕꯒꯨꯝ ꯇꯥꯎꯕꯗꯣ ꯑꯗꯨꯝ ꯁꯣꯟꯕ ꯍꯣꯏ ꯍꯣꯏ ꯍꯣꯏ ꯁꯨꯃꯥꯏꯅ ꯇꯥꯎꯋꯦ
ꯎꯝ ꯅꯣꯡ ꯆꯨꯗ꯭ꯔꯣ ꯅꯣꯏ ꯑꯗꯥꯏꯗꯗꯤ
ꯍꯣꯏ ꯅꯣꯡ ꯆꯨꯕꯅ ꯅꯨꯡꯥꯏ ꯑꯁ ꯃꯄꯥꯟ ꯊꯣꯛꯑꯗꯤ ꯅꯨꯡꯉꯥꯏꯇꯦ ꯑꯗꯨꯁꯨ ꯌꯨꯝꯗ ꯂꯥꯛꯏꯕꯗ
ꯌꯨꯝ ꯍꯣꯏ ꯍꯣꯏ ꯍꯣꯏ ꯌꯨꯝꯗ ꯂꯩꯕꯗꯤ ꯅꯣꯡ ꯆꯨꯕꯅ ꯅꯨꯡꯉꯥꯏꯌꯦꯕ ꯅꯠꯇ꯭ꯔꯗꯤ ꯁꯥꯏꯕꯀꯣ ꯍꯧꯖꯤꯛꯀꯥꯟꯁꯦ ꯌꯥꯝꯅ
ꯌꯥꯝ ꯁꯥꯔꯦ ꯃꯄꯥꯟ ꯍꯦꯛ ꯊꯣꯛꯂꯛꯄꯗ ꯑꯁ ꯀꯣꯛ ꯆꯤꯛꯄꯒꯨꯝ ꯇꯥꯎꯋꯦ
ꯍꯣꯏ ꯅꯨꯡꯁꯥ ꯁꯥꯍꯟꯕꯒꯤ ꯉꯁꯤꯗꯤ ꯀꯩꯁꯨ ꯂꯩ ꯇ꯭ꯔꯦ ꯌꯨꯝꯗ ꯑꯗꯨꯝ ꯄꯣꯊꯥꯔꯒ ꯂꯩꯔꯅꯤ ꯀꯩꯁꯨ ꯆꯠꯊꯣꯛꯅꯤꯡꯉꯥꯏ ꯂꯩꯇ꯭ꯔꯦ ꯎꯝ ꯅꯪ ꯊꯕꯛ ꯆꯠꯊꯣꯛꯀꯗꯕ ꯂꯩꯕ꯭ꯔꯣ
ꯉꯁꯤꯗꯤ ꯑꯩ ꯕꯨꯕꯣꯛꯒ ꯈꯣꯏꯒ ꯀꯣꯏꯕ ꯆꯠ ꯁꯤꯔꯥꯅ ꯇꯥꯎꯕꯅꯦ ꯉꯁꯤꯁꯦ
ꯑꯣ ꯍꯧꯖꯤꯛ ꯍꯧꯖꯤꯛ
ꯑꯥ ꯎꯝ ꯍꯧꯔꯦꯟꯅꯀꯣ ꯍꯧꯖꯤꯛꯇꯤ ꯉꯥꯜꯂꯤꯌꯦ ꯑꯗꯨ
ꯍꯣꯏ ꯅꯨꯡꯁꯥ ꯎꯝ ꯅꯨꯡꯁꯥ ꯈꯤꯇꯪ ꯏꯪꯊꯔꯀꯥꯟꯗ
ꯍꯣꯏ ꯑꯗꯨꯗ ꯆꯠꯁꯤꯔꯥꯅ ꯇꯥꯎꯕꯅꯦ ꯑꯩꯈꯣꯏ
ꯍꯣꯏ ꯆꯥꯊꯣꯛꯎ ꯑꯗꯨꯝ
ꯍꯣꯏ ꯆꯠꯇꯕꯁꯨ ꯀꯨꯏꯕꯅꯤꯅ ꯆꯠꯁꯤꯔꯥꯅ ꯇꯧꯕꯅꯤ
ꯍꯣꯏ ꯃꯔꯛ ꯃꯔꯛꯇꯁꯨ ꯈꯔ ꯆꯠꯊꯣꯛꯇ꯭ꯔꯗꯤꯀꯣ ꯀꯣꯏꯕ
ꯍꯣꯏ
ꯑꯗꯨꯝ ꯆꯤꯜꯂꯒ ꯂꯩꯕꯁꯨ ꯋꯥꯈꯜꯗꯣꯣ ꯏꯁꯇ꯭ꯔꯦꯁ ꯌꯥꯝ ꯂꯩꯔꯛꯄꯅꯦꯕ
ꯆꯨ ꯆ ꯍꯣꯏ ꯆꯨ ꯃ ꯃ ꯄꯥꯟꯒ ꯊꯣꯛꯣ ꯊꯔ ꯍꯥꯏꯁ ꯏꯟꯚꯥꯏꯔꯣꯟꯃꯦꯟ ꯑꯗꯨꯝ ꯑꯐꯕ ꯑꯗꯨꯝ
ꯊꯦꯡ ꯊꯦꯡꯅꯥꯏꯅ
ꯍꯣꯏ ꯍꯣꯏ
ꯌꯨꯝꯗ ꯂꯥꯛꯑ ꯑꯗꯨꯝ ꯂꯥꯛꯑꯦꯕꯁ ꯕꯣꯔꯤꯡꯁꯨꯁꯨ ꯎꯏꯗ
ꯍꯣꯏ ꯌꯨꯝꯗ ꯁꯨꯝ ꯀꯨꯏꯅ ꯂꯣꯏꯁꯜꯂꯛꯑꯗꯤ ꯑꯗꯨꯝ ꯇꯜꯂꯛꯄꯅꯦ ꯍꯥꯏꯕ ꯕꯣꯔꯤꯡ ꯑꯣꯏꯁꯜꯂꯛꯄꯅꯦ ꯇꯧꯐꯝ ꯈꯪꯉꯛꯇꯕꯗꯣ
ꯍꯣꯏ
ꯎꯝ
ꯑꯗꯨꯝ ꯌꯨꯝꯗ ꯅꯥꯔꯦ ꯆꯥꯛ ꯒꯨꯝꯕꯗꯨꯗ ꯆꯥꯅꯤꯡꯗꯕ ꯑꯗꯨꯝ ꯐꯥꯎꯋꯗ ꯃꯄꯥꯟꯒ ꯊꯣꯛ ꯑꯗꯨꯗꯤ ꯑꯗꯨꯝ ꯆꯠꯅꯤꯡꯉꯦ ꯌꯨꯝꯗ ꯑꯁꯨꯝ ꯂꯥꯏꯔꯗꯤ ꯍꯣꯏꯣꯏ ꯑꯣꯣꯏꯣꯏ ꯒ꯭ꯔꯦꯚꯁ ꯂꯥꯛꯇꯗꯅ
ꯍꯣꯏ ꯍꯣꯏ ꯍꯧꯖꯤꯀꯥꯟ ꯅꯪ ꯒ꯭ꯔꯦꯖꯨꯑꯦꯁꯟ ꯂꯣꯏꯔꯕꯣ
ꯍꯣꯏ ꯂꯣꯏꯔꯔꯦ ꯅꯪꯗꯤ
ꯑꯣ ꯂꯣꯏꯔꯦ ꯑꯩꯁꯨ
ꯑꯣ ꯇ꯭ꯋꯦꯟꯇꯤ ꯇ꯭ꯋꯦꯟꯇ ꯐꯥꯏꯚ ꯇꯀ ꯑꯗꯨꯇꯦ ꯀꯦꯣ ꯍꯣꯅ ꯑꯗꯨꯝ ꯑꯦꯛꯖꯥꯝ ꯊꯥꯁꯤꯔꯅ ꯂꯑꯕꯅꯤꯗ ꯀꯔꯤꯝꯇ ꯇꯥꯎꯗꯕꯤꯗꯀꯣ ꯅꯪꯗꯦ
ꯇ꯭ꯋꯦꯟꯤꯥꯏꯞꯇ ꯂꯣꯏꯔꯣ
ꯇ ꯍꯥꯥ
ꯑꯣ ꯇꯒꯤꯗꯇꯦ ꯇ꯭ꯋꯦꯟꯇ ꯐꯁ ꯇ ꯒ꯭ꯔꯦꯖꯨꯑꯦꯁꯟ ꯂꯣꯏꯦ ꯍꯥꯏꯔꯕ ꯑꯣ ꯑꯩꯕꯨꯗꯤ ꯇ꯭ꯋꯦꯟꯇꯤ ꯋꯥꯟꯗ ꯂꯣꯏꯌꯦ
ꯑꯣ ꯑꯗꯨꯗꯤ ꯑꯩꯈꯣꯏꯗꯒꯤ ꯈꯔ ꯁꯤꯅꯤ ꯑꯣꯏꯔꯝꯒꯅꯤ
ꯍꯣꯏ ꯈꯤꯇꯪ ꯆꯍꯤ ꯑꯅꯤ ꯑꯍꯨꯝꯃꯨꯛ ꯑꯍꯨꯝ ꯃꯔꯤꯃꯨꯛ ꯍꯥꯏꯒꯠ ꯅꯠꯇ꯭ꯔꯥ ꯑꯗꯨꯃꯥꯏꯅ ꯍꯣꯏ
ꯍꯧꯖꯤꯛꯇꯤ ꯀꯔꯤ ꯇꯥꯔꯤꯅꯣ
ꯑꯩꯗꯣ ꯎ ꯕꯤ ꯑꯦꯠ ꯇꯧꯕꯅꯦ ꯍꯟꯗꯛ ꯂꯣꯏꯔꯦꯕꯀꯣ
ꯍꯣꯏ
ꯑꯗꯨꯒꯤ ꯀꯨꯏꯗ꯭ꯔꯤ ꯅꯍꯥꯟ ꯈꯛꯇ ꯐꯥꯏꯅꯦꯜ ꯄꯤꯔꯝꯃꯦ ꯀꯣ ꯑꯗꯨꯒ ꯍꯣꯁꯇꯦꯜꯗꯒꯤ ꯊꯣꯛꯂꯛꯑꯒ ꯁꯨꯝ ꯃꯇꯝ ꯈꯔ ꯌꯨꯝꯗ ꯄꯣꯊꯥꯒꯦ ꯇꯧꯕꯅꯦ ꯑꯗꯨꯝ ꯆꯤꯜꯂꯨꯕ ꯃꯌꯥꯝꯗꯣ ꯐꯥꯏꯅꯦꯜ ꯄꯤꯌꯔ ꯑꯝꯗ ꯑꯩꯒꯤ ꯑꯗꯨꯝ ꯂꯦꯁꯟ ꯄ꯭ꯂꯥꯟꯒꯨꯝꯕ ꯁꯦꯝꯕ ꯑꯥ ꯑꯥ ꯑꯩꯁꯦ ꯁꯨꯝ ꯇꯝꯃꯦ
ꯑꯣ ꯑꯣ
ꯔꯨꯕꯒꯤ ꯎꯝ ꯇꯨꯝꯗꯕ ꯃꯌꯥꯝꯗꯣ ꯑꯗꯨꯝ ꯐꯥꯏꯅꯦꯜ ꯃꯌꯥꯒꯤ ꯀꯩ ꯀꯩ ꯑꯉꯥꯡꯒꯤ ꯇꯤꯆꯤꯡ ꯑꯦꯠ ꯁꯦꯝꯕ ꯑꯗꯩꯗꯤꯁ ꯇꯦꯛꯁꯟ ꯄ꯭ꯂꯥꯟ ꯀꯩ ꯁꯦꯝꯕ ꯑꯗꯒꯤ ꯑꯉꯥꯡꯅ ꯇꯥꯛꯅꯕꯒꯤ ꯄꯥꯕ ꯀꯩꯗꯧꯕ ꯇꯧꯕ ꯍꯣꯏ ꯕꯦꯠ ꯑ ꯑꯗꯨꯝꯕ ꯃꯌꯥꯝꯗꯣ ꯑꯗꯨꯒꯤ
ꯇ ꯀꯔꯤ ꯀꯣꯂꯦꯖꯇꯅꯣ
ꯑꯦꯝ ꯌꯨꯗ ꯑꯣꯏꯅ ꯇꯧꯔꯦ ꯑꯗꯨꯅ ꯐꯩꯌꯦꯗ ꯁꯤꯇꯤ ꯊꯥꯕꯅꯦꯕꯀꯣ ꯀ꯭ꯋꯦꯠ ꯊꯥꯔꯀꯥꯟꯗ ꯆꯪꯕꯅꯦꯕ ꯑꯗꯨ ꯅꯠꯇ꯭ꯔꯗꯤ ꯄꯩꯁꯥꯗꯣ ꯄꯨꯕ ꯊꯥꯡꯕ ꯉꯝꯗꯦꯗ ꯄ꯭ꯔꯥꯏꯚꯦꯠꯇꯔꯒꯗꯤ ꯄꯩꯁꯥꯗꯣ ꯌꯥꯝ ꯆꯪꯉꯦ ꯍꯥꯏꯕ
ꯄꯩꯁꯥ ꯌꯥꯝ ꯆꯥꯡꯕꯅꯦ ꯏꯆꯦꯁꯨ ꯇꯝꯃꯦꯕꯀꯣ ꯄꯕꯤꯌꯦ ꯁꯤꯦꯆ ꯍꯦꯜꯂꯅ ꯂꯣꯑꯦꯅꯤ ꯃꯥꯁꯨ
ꯑꯣ ꯑꯣ ꯑꯣ ꯀꯥꯏꯗ ꯇꯝꯃꯤꯅꯣ ꯄ꯭ꯔꯥꯏꯚꯦꯠꯇ ꯑꯣ ꯑꯁ ꯄꯩꯁꯥ ꯌꯥꯝ ꯆꯪꯉꯝꯒꯅꯤ ꯍꯣꯏ
ꯆꯥꯡꯉꯦ ꯁꯤꯗꯗꯤ ꯏꯁꯇ꯭ꯔꯤꯛꯁꯨ ꯑꯣꯏꯌꯦ ꯏꯁꯇꯔꯤꯛ ꯀꯛꯁꯨ ꯌꯥꯝ ꯇꯥꯎꯋꯦ ꯃꯣꯏꯁꯦ
ꯍꯣꯏ ꯁ ꯑꯦꯝ ꯌꯨꯗꯁꯨ ꯑꯗꯨꯝ ꯀꯥꯗꯕ ꯌꯥꯗꯕꯤ ꯑꯗꯨꯝ ꯇꯧꯋꯦꯕꯀꯣ ꯑꯗꯨꯒ ꯗꯤ ꯑꯦꯝꯁꯨ ꯄꯩꯁꯥꯕꯨꯗꯤ ꯍꯣꯡꯕꯅꯦ
ꯍꯣꯏ ꯗꯤ ꯑꯦꯝꯁꯨ ꯍꯣꯡꯉꯦꯗꯤ ꯍꯥꯏꯕꯅꯦ ꯍꯣꯏ
ꯎꯝ ꯏ ꯃꯤꯑꯣꯏꯗꯩ ꯈꯔ ꯍꯦꯟꯅ ꯍꯣꯡꯉꯦꯕ ꯃꯣꯏꯅ
ꯑꯣ ꯑꯗꯨꯗꯤ ꯐꯅ
ꯎ ꯐꯩꯌꯦ ꯑꯣꯞꯁꯟꯗꯣ ꯑꯗꯨꯝ ꯁꯤꯕꯤ ꯇꯤꯒꯨꯝꯕ ꯊꯥꯔꯒ ꯑꯦꯝ ꯌꯨꯗ ꯇꯝꯒꯦ ꯍꯥꯏꯔꯁꯨ ꯌꯥꯔꯦ ꯑꯗꯩ ꯗꯤ ꯑꯦꯝꯗ ꯇꯝꯒꯦ ꯍꯥꯏꯔꯁꯨ ꯌꯥꯔꯦ ꯑꯗꯨ ꯅꯠꯇ꯭ꯔꯗꯤ ꯄ꯭ꯔꯥꯏꯚꯦꯠꯇꯤ ꯄꯩꯁꯥꯗꯣ ꯌꯥꯝ ꯋꯥꯡꯕꯒꯤꯀꯣ
ꯍꯣꯏ
ꯊꯣꯛꯄꯗꯣ ꯉꯝꯃꯛꯇꯦ ꯍꯥꯏꯕ ꯌꯥꯝ ꯆꯪꯉꯦꯕ
ꯄꯩꯁꯥꯗꯤ ꯌꯥꯝ ꯆꯠꯁꯨ ꯆꯠꯂꯦꯗ ꯆꯠꯅꯤꯡꯉꯥꯏꯒꯤ ꯑꯗꯨꯝ ꯌꯥꯝꯃꯦ
ꯍꯣꯏ ꯍꯣꯏ ꯍꯣꯏ ꯑꯗꯨꯝ
ꯑꯩꯗꯤ ꯇꯋꯦꯁ
ꯍꯣꯏ
ꯃꯦꯇꯔꯤꯌꯦꯜꯁ ꯃꯌꯥꯝꯁꯨ ꯑꯗꯨꯝ ꯆꯪꯕꯗꯣ ꯃꯣꯏꯁꯦ
ꯍꯣꯏ ꯍꯣꯏ ꯃꯦꯇꯔꯤꯌꯦꯜꯁ ꯀꯩ ꯃꯌꯥꯝ ꯆꯪꯕꯗꯣ ꯑꯗꯨꯝ ꯑꯗꯨꯒꯤ
ꯐꯌꯦ ꯆꯆꯥꯁꯤꯡꯗꯣ ꯇꯥꯛꯄ ꯌꯥꯝ ꯅꯨꯡꯉꯥꯏꯌꯦ ꯍꯥꯏꯌꯦꯅꯦ ꯃꯣꯏꯁꯦ
ꯑꯣ
ꯌꯥꯝꯅꯉꯑ ꯍꯥꯏ
ꯍꯣꯏ ꯄ꯭ꯔꯥꯏꯚꯦꯠꯁꯤꯅ ꯑꯃꯨꯛꯅꯦ ꯀꯩꯅꯣ ꯇꯧꯧꯕꯒꯤ ꯎꯝ ꯏꯟ ꯁꯔꯚꯤꯁꯀꯨꯝꯕ ꯂꯩꯕ ꯑꯗꯨꯝ ꯑꯣꯖꯥ ꯑꯣꯏꯁꯜꯂꯨꯕꯁꯤꯡꯗꯣ ꯑꯗꯨꯒꯤꯕꯨꯗꯤ ꯗꯤ ꯅꯨꯡꯉꯥꯏꯌꯦꯕꯀꯣ
ꯍꯣꯏ ꯍꯣꯏ ꯑꯗꯨꯒꯤ ꯍꯣꯏ
ꯑꯗꯣ ꯃꯣꯏꯁꯨ ꯍꯧꯖꯤꯛꯇꯤ ꯀꯥꯗꯕ ꯌꯥꯗ꯭ꯔꯕꯒꯨꯝ ꯇꯧꯕꯅꯦꯕ
ꯑ ꯀꯥꯕ ꯌꯥꯗꯦ ꯑꯗꯨꯝ ꯀꯥꯔꯒ ꯂꯩꯥꯛꯌꯦ ꯑꯗꯨꯝ ꯔꯤꯒꯨꯂꯔ ꯅꯠꯇ꯭ꯔꯗꯤ ꯑ ꯍꯣꯏ ꯔꯤꯒꯨꯂꯔ ꯇꯥꯎꯗꯗꯤ ꯌꯥꯗꯕꯅꯤ ꯃꯣꯏꯁꯦ
ꯍꯣꯏ ꯍꯣꯏ ꯃꯣꯏꯁꯨ ꯑꯗꯨꯃꯥꯏꯅꯗꯤ ꯇꯧꯔꯕꯒꯨꯝ ꯇꯧꯕꯅꯤ ꯎꯝ ꯍꯣꯏ ꯍꯣꯏ
ꯑꯦꯞꯁꯦꯟ ꯇꯥꯕꯁꯤꯡꯗꯣ ꯑꯦꯛꯁꯄ꯭ꯂꯦꯅꯦꯁꯟ ꯀꯣꯜꯒ ꯇꯧꯔꯒ ꯑꯗ ꯁꯨꯃꯥꯏꯅ ꯇꯥꯎꯔꯒ ꯂꯩꯥꯛꯌꯦꯦ ꯏꯆꯦ ꯇꯥꯎꯕꯅꯤꯅ ꯑꯩꯁꯨ ꯈꯥꯡꯉꯦ ꯍ ꯇꯒ
ꯍꯣꯏ ꯍꯣꯏ ꯍꯣꯏ ꯍꯣꯏ ꯑꯦꯇꯦꯟꯗꯦꯟꯁ ꯁꯨꯗ꯭ꯔꯗꯤ ꯌꯥꯗꯕꯤ ꯇꯧꯔꯕꯅꯦꯕ ꯃꯣꯏꯁꯨ
ꯍꯣꯏ ꯑꯗꯨ ꯂꯣꯏꯁꯜꯂꯕꯅꯤꯅ ꯋꯥꯏ ꯁꯥꯡꯉꯦ ꯍꯣꯏ ꯋꯥꯏ ꯑꯩ ꯑꯩ ꯐꯥꯎ ꯋꯥꯏ ꯁꯥꯡꯉꯦ ꯊꯕꯥꯛꯀ ꯌꯥꯝ ꯆꯤꯟꯕꯒꯤꯀꯣ ꯃꯥꯅ ꯇꯧꯔꯛꯄꯁꯤꯡꯗꯣ ꯑꯗꯨꯒꯤ ꯑꯣꯀꯦ ꯑꯩ ꯐꯥꯎꯋꯥ ꯁꯥꯡꯉꯦ ꯃꯥ ꯂꯣꯏꯔꯛꯄꯁꯦ ꯍꯥꯏꯗꯤ ꯃꯉꯣꯟꯗ ꯍꯥꯏꯕ ꯅꯪꯗꯒꯤ ꯑꯩꯅ ꯍꯦꯟꯅ ꯅꯨꯡꯉꯥꯏꯅ ꯑꯁ ꯃꯥ ꯇꯥꯝꯃꯒꯗꯤ ꯄꯩꯁꯥ ꯏꯁꯥꯒ ꯌꯥꯝ ꯆꯤꯟꯕ ꯑꯁꯨꯃꯥꯏꯅ ꯇꯥꯎꯋꯦꯕ ꯑꯗꯨꯒꯤ ꯃꯥ ꯍꯧꯖꯤꯛ ꯤ ꯂꯣꯏꯔꯛꯄꯅꯤꯅ ꯈꯔ ꯅꯨꯡꯉꯥꯏꯈ꯭ꯔ
ꯍꯣꯏ ꯅꯣꯏ ꯆꯦ ꯂꯣꯏꯔꯝꯗꯥꯏ ꯌꯥꯝ ꯆꯤꯟꯗ꯭ꯔꯣꯜꯂꯦꯟ
ꯍꯣꯏ ꯑꯁ ꯂꯁ ꯑꯗꯨꯏꯅꯦ ꯕꯥꯏꯟꯗꯤꯡꯒ ꯑꯃ ꯁꯨꯃꯥꯏꯅ ꯇꯥꯎꯋꯦ ꯇꯤꯆꯤꯡ ꯑꯦꯖ ꯃꯌꯥꯝꯗꯨ ꯑꯁ
ꯍꯣꯏ ꯍꯣꯏ ꯍꯣꯏ ꯑꯁ ꯑꯗꯒꯤ ꯏꯟꯇꯔꯁꯨ ꯆꯠꯄꯗꯣ ꯀꯣ ꯍꯣꯏ ꯏꯟꯇꯔꯟ ꯆꯠꯄꯗꯣ ꯑꯁ ꯑꯉꯥꯡꯗꯣ ꯂꯝ ꯍꯦꯟꯕ ꯀ꯭ꯂꯥꯁ ꯇ ꯆꯪꯉꯥꯏꯗꯤ ꯑ ꯃꯊꯪ ꯈꯨ ꯁꯥꯕꯅꯦ ꯍꯥꯏꯕ
ꯑꯁ ꯑꯣꯖꯥꯁꯤꯡꯅ ꯑꯃꯨꯛ ꯎꯔꯗꯤ ꯀ꯭ꯔꯦ ꯍꯥꯏꯁꯤꯔꯥ ꯍꯣꯏ ꯍꯣꯏꯣꯏ ꯑꯅꯥꯎ ꯀꯔꯤ ꯍꯥꯏꯁ꯭ꯔꯥ ꯑꯅꯥꯎꯅꯤ ꯍꯥꯏ ꯍꯥꯏꯕ ꯇꯥꯏ ꯁꯨꯕꯥꯥꯏꯅ ꯇꯥꯑꯣꯏꯅ ꯍꯣꯏ
ꯍꯣꯏ ꯍꯣꯏ ꯑꯩꯈꯣꯏꯗꯤ ꯑꯃꯨꯛ ꯑꯗꯨꯗꯒꯤ ꯌꯦꯡꯉꯛꯑꯒ ꯃꯥꯥꯛ ꯄꯤꯔꯛꯇꯣꯏꯅꯤꯅꯦ ꯍꯣꯏ ꯍꯣꯏ ꯍꯣꯏ ꯑꯗꯨ ꯃꯣꯏꯁꯨ ꯑꯉꯥꯡꯈꯩꯁꯨ ꯈꯪꯉꯦꯕꯀꯣ ꯑꯗꯨꯝ ꯑꯅꯧꯕꯅꯤ ꯈꯪꯉꯦꯕ ꯑꯗꯨꯝ ꯑꯗꯨꯒꯤꯅꯦ ꯃꯣꯏꯗ ꯑꯗꯨꯝ ꯂꯥꯡꯗꯣꯏꯅꯦ ꯍꯥꯏꯕ
ꯑꯗꯨꯒꯤꯅꯦ ꯑꯗꯨꯗꯒꯤ ꯃꯣꯏꯅ ꯑꯦꯗꯚꯥꯟꯇꯦꯖ ꯑꯃꯨꯛ ꯂꯥꯎꯔꯨꯕ
ꯍꯣꯏ ꯍꯣꯏ ꯈꯪꯕꯅꯦ ꯃꯣꯏꯁꯨ ꯑꯗꯨꯝ ꯑꯣꯖꯥ ꯑꯅꯧꯕꯅꯤ ꯈꯪꯕꯒꯤ
ꯃꯣꯏꯁꯨ ꯃꯀꯣꯛ ꯄꯥꯏꯕꯅꯤꯅ
ꯍꯣꯏ ꯍꯣꯏ ꯑꯁ꯭ꯋꯥꯏ ꯁꯪꯉꯦ ꯂꯣꯏꯁꯤꯟꯈꯤꯕ
ꯍꯣꯏ ꯋꯥꯔꯤ ꯃꯤ ꯌꯥꯝ ꯄꯨꯔꯒ ꯂꯥꯛꯑꯦ ꯏꯆꯦꯁꯦ ꯦꯟꯗꯥꯡꯒ ꯆꯠꯄ ꯀꯥꯟꯗ ꯁꯨꯃꯥꯏꯅ ꯇꯧꯋꯦ ꯁꯨꯃꯥꯏꯅ ꯅꯧꯦ ꯌꯥꯝ ꯅꯣꯛꯅꯤꯡꯕꯅꯦ ꯃꯣꯏꯒꯤ ꯋꯥꯔꯤꯗꯣ ꯇꯥꯕꯗ
ꯍꯣꯏ ꯅꯣꯛꯅꯤꯡꯉ ꯑꯉꯥꯡꯁꯤꯡꯗꯣ
ꯑ ꯎꯝ ꯃꯥꯗꯤ ꯈꯔ ꯍꯣꯏ ꯀ꯭ꯂꯥꯁ
ꯎ
ꯑꯦꯠ ꯅꯥꯏꯟ ꯇꯦꯟ ꯑꯗꯨꯗ ꯃꯥꯗꯤ ꯂꯥꯎ ꯈꯔꯗꯤ ꯅꯨꯡꯉꯥꯏꯕ ꯃꯥꯜꯂꯦ
ꯍꯣꯏ ꯑꯩꯁꯨ ꯑꯆꯧꯕ ꯉꯥꯛꯇꯕꯨꯗꯤ ꯑꯅꯝꯕꯅ ꯂꯧꯋꯦꯕꯀꯣ ꯃꯣꯏ ꯁ꯭ꯀꯨꯜ ꯁ꯭ꯀꯨꯜ ꯁ꯭ꯀꯨꯜꯗꯨꯒꯤ ꯑꯗꯨꯝ ꯎꯝ ꯃꯣꯏꯒꯤ ꯇꯥꯏꯝ ꯇꯦꯕꯜꯗꯣ ꯑꯗꯨꯒꯤ ꯃꯇꯨꯡ ꯏꯟꯅꯕꯨꯗꯤ ꯂꯧꯋꯦꯕ ꯀ꯭ꯋꯥꯏ ꯑꯃ ꯍꯦꯂꯖꯦ ꯂꯁ ꯆꯕꯤꯁꯦ ꯑꯁ ꯃꯣꯏꯗꯤ ꯃꯣꯏꯗꯤ ꯂꯝꯁꯤꯦꯟꯕ ꯃꯇꯝꯅꯤꯗꯅ ꯃꯁꯥꯒꯤ ꯑꯗꯨꯕ ꯅꯣꯡꯁꯨ ꯅꯨꯡꯁꯤꯕꯗꯕꯨꯁꯨ ꯍꯦꯟꯕꯀꯣ ꯃꯣꯏꯁꯦ
ꯎꯝ
ꯑꯗꯣ ꯃꯣꯏꯗꯣ ꯍꯥꯏꯗꯤ ꯑꯩꯈꯣꯏꯅ ꯀꯟꯇ꯭ꯔꯣꯜ ꯉꯝꯗ꯭ꯔꯗꯤ ꯑꯣꯖꯥ ꯃꯈ ꯑꯩꯣꯏꯗꯣ ꯍꯥꯏꯗꯤ
ꯑꯗꯨꯒꯤꯅꯦ ꯅꯣꯏꯗ ꯑꯃꯨꯛꯇ ꯅꯥꯗꯣꯏꯅꯦꯗꯅ ꯌꯥꯣꯅꯤ ꯍꯣꯏ
ꯑꯁ ꯑꯗꯋꯥꯏꯗꯤ ꯁꯪꯒꯦ ꯂꯣꯏꯁꯤꯟꯈꯤꯕ
ꯍꯣꯏ ꯑꯩ ꯐꯥꯎ ꯁꯥꯡꯉꯦ ꯊꯥꯒ ꯌꯥꯝ ꯁꯥꯡ ꯃꯥꯁꯦ ꯂꯣꯏꯔꯄ ꯄꯀꯥꯟ ꯑꯁ ꯌꯥꯝ ꯍꯔꯥꯎꯋꯦ
ꯍꯣꯏ ꯐꯥꯏꯅꯦꯜ ꯄꯤꯈ꯭ꯔꯕꯣ ꯅꯣ ꯏꯆꯦꯒꯤ
ꯂꯣꯏꯅ ꯄꯤꯈ꯭ꯔꯦ ꯑꯗꯨꯝ ꯂꯣꯏꯁ ꯆꯦꯟꯈ꯭ꯔꯦ ꯆꯦ ꯆꯥꯡ ꯈꯛꯇꯅꯤ ꯂꯥꯎꯊꯣꯛꯄ ꯂꯩꯔꯤꯁꯦ
ꯑꯣ ꯋꯥꯏ ꯁꯪꯉꯦ ꯋꯥꯏ ꯁꯪꯉꯦ ꯑꯗꯨꯗꯤ ꯂꯣꯏꯔꯦ ꯑꯁ
ꯍꯣꯏ ꯑꯗꯨꯒꯤꯅꯤ ꯑꯁ ꯍꯔꯥꯎꯔꯒ ꯂꯥꯛꯏꯕꯅꯦ ꯑꯩꯗꯤ ꯃꯥ ꯂꯣꯏꯔꯥꯛꯄꯅꯤꯅ
ꯍꯣꯏ ꯑꯩꯁꯨ ꯐꯥꯏꯅꯦꯜ ꯐꯥꯏꯅꯦꯜꯒꯤ ꯑꯉꯥꯡꯁꯤꯡꯗꯨꯕꯨꯗꯤꯅꯦ ꯒ꯭ꯌꯥꯟ ꯇꯥꯏꯌꯦꯕꯀꯣ ꯑꯩꯅ ꯐꯖꯅ ꯍꯥꯏꯌꯦꯕ ꯁꯨꯝꯥꯏ ꯁꯨꯃꯥꯏꯅ ꯇꯧꯗꯣꯏꯅꯤ ꯅꯣꯏ ꯂꯥꯡꯒꯅꯨ ꯈꯣꯠꯀꯅꯨ ꯑꯗꯨꯗꯨꯗꯨ ꯐꯖꯅ ꯍꯥꯏꯌꯦꯕꯀꯣ ꯑꯩ ꯀ꯭ꯂꯥꯁ ꯅꯥꯏꯟ ꯅꯥꯏꯟ ꯀꯩꯅꯣ ꯇꯧꯋꯦꯕ ꯐꯥꯏꯅꯦꯜ ꯇꯤꯆꯤꯡꯗ ꯅꯥꯏꯟ ꯇꯥꯛꯑꯦꯕꯀꯣ ꯑꯗꯣ ꯃꯣꯏꯕꯨꯗꯤ ꯃꯔꯝ ꯌꯥꯝ ꯃꯣꯏꯦ ꯅꯨꯃꯤꯠꯇꯨꯗꯤ ꯍꯥꯏꯕ ꯐꯖꯅ ꯏꯜꯂꯦꯕꯀꯣ ꯗꯣ ꯑꯩꯅ ꯇꯥꯛ ꯈꯣꯠꯄ ꯈꯣꯠꯄꯗꯣ ꯑꯗꯨꯝ ꯐꯖꯅ ꯃꯣꯏꯗꯣ ꯒ꯭ꯌꯥꯟ ꯇꯥꯅ ꯑꯗꯨꯝ ꯇꯥꯔꯦ ꯑꯗꯨꯒ ꯑꯗꯨꯝ ꯀꯣꯏꯁꯟꯒꯨꯝꯕ ꯍꯪꯕꯗꯣ
ꯑꯣ
ꯑꯩꯅ ꯐꯖꯅ ꯈꯨꯝꯃꯛꯎꯀꯣ ꯈꯣꯠꯂꯨ ꯀꯣꯅ ꯑꯗꯨꯝ ꯑꯣꯖꯥ ꯂꯥꯛꯇ꯭ꯔꯤꯉꯩꯗ ꯍꯥꯏꯅꯩꯌꯦꯕ ꯀ ꯑꯗꯨꯝ ꯈꯣꯏ ꯍꯥꯏꯔꯦꯕ ꯑꯗꯣ ꯅꯨꯃꯤꯠꯇꯨꯗꯤ ꯃꯔꯝ ꯑꯣꯏꯣꯛꯑꯦ ꯃꯣꯏꯗꯣ ꯂꯣꯏ ꯈꯨꯝꯃꯦ ꯑꯟꯁꯔꯁꯨ ꯆꯨꯝꯃꯦ ꯑꯗꯣ ꯆꯅꯦꯜ ꯂꯥꯛꯄ ꯑꯗꯨꯃꯥꯏꯅ ꯌꯦꯡꯉꯝꯃ ꯆꯠꯈ꯭ꯔꯦ ꯑꯁ ꯑꯩ ꯋꯥꯏ ꯁꯪꯕꯁꯤ ꯑꯩ ꯑꯗꯨ ꯅꯨꯃꯤꯠꯇꯒ ꯀ
ꯑꯣꯖꯥ ꯑꯣꯖꯥ ꯇꯥꯕꯁꯤꯦ ꯌꯥꯝ ꯂꯨꯕ ꯖꯥꯠꯅꯦꯗ
ꯍꯣꯏ
ꯍꯥꯏꯕꯗꯤ ꯑꯁ ꯇꯦꯟꯁꯥꯡꯁ ꯃꯌꯥꯝꯗꯨꯒ ꯑꯃꯨꯛꯀ ꯀꯣ
ꯍꯣꯏ ꯍꯣꯏ ꯍꯣꯏ
ꯂꯨꯕ ꯃꯥꯜꯂꯦ ꯏꯆꯦꯗꯒꯤ ꯑꯩꯅ ꯈꯪꯉꯛꯄ
ꯍꯣꯏ ꯍꯣꯏ ꯍꯣꯏ
ꯑꯩꯈꯣꯏꯅ ꯐꯖꯅ ꯇꯥꯛꯆꯔꯁꯨ ꯍꯣꯏ ꯑꯩꯈꯣꯏꯅ ꯐꯖꯅꯥꯛꯆ ꯆꯆꯔꯁꯨ ꯑꯉꯥꯡꯗꯣ ꯂꯝ ꯍꯦꯟ ꯍꯥꯏꯗꯤ ꯑꯉꯥꯡꯁꯦ ꯑꯉꯥꯡꯅꯤ ꯅ ꯃꯣꯏ ꯂꯥꯡ ꯂꯩꯔꯗꯤ ꯑꯩꯈꯣꯏ ꯃꯥꯔꯛ ꯐꯪꯍꯧꯔꯣꯏꯗꯣꯏꯅꯦ ꯍꯥꯏꯕ ꯐꯥꯏꯅꯦꯜꯗꯗꯤ ꯑꯗꯨꯒꯤ ꯐꯖꯅ ꯊꯤꯃꯤꯅꯦ ꯍꯋꯥꯏꯗꯣ ꯑꯣꯖꯥ ꯂꯥꯛꯇ꯭ꯔꯤꯀꯥꯟꯗ ꯑꯗꯨ ꯃꯣꯏꯗꯣ ꯅꯥꯏꯟ ꯑꯣꯏꯕꯅꯤꯅꯀꯣ ꯁꯨꯝ ꯃꯣꯏꯗꯣ ꯏꯀꯥꯏ ꯍꯗꯅ ꯂꯥꯡꯕꯒꯨꯝꯕꯗꯣ ꯑꯣꯖꯥꯅ ꯆꯩꯕꯗꯣ ꯑꯗꯨꯒꯤꯁꯨ ꯑꯗꯨꯝ ꯈꯔ ꯍꯣꯏ ꯍꯣꯏ